ꯇꯥꯔꯦ ꯇꯔꯌꯦ
ꯀꯗꯧꯔꯤꯒꯦ
ꯑꯗꯨꯝ ꯐꯝꯅ ꯂꯩꯌꯦꯦ
ꯑꯣ ꯑꯣ ꯁꯤ ꯍꯥꯏ ꯅꯣ ꯁꯤꯂꯌꯦꯦ ꯁꯤꯗꯤ
ꯀꯔꯤꯕ
ꯤꯟꯗꯤ ꯅꯣꯡ ꯆꯨꯔꯒ ꯂꯩꯌꯦꯕ
ꯑꯣ ꯌꯥꯝ ꯅꯨꯡꯉꯥꯏꯅꯦ
ꯅꯨꯡꯁꯥ ꯁꯥꯕ
ꯅꯅꯨꯡꯁꯥ ꯁꯥꯏ ꯍ
ꯍꯣꯏ ꯑꯩꯁꯨ ꯉꯁꯥꯏ ꯑꯩꯒꯤ ꯅꯣꯡ ꯆꯨꯕ ꯉꯥꯏꯔꯦꯅꯦ ꯁꯥꯕ ꯀꯩꯀꯣ ꯂꯩꯕ ꯌꯥꯗꯕ
ꯀꯨꯍꯔ ꯑꯁꯤꯗ ꯃꯈꯥꯗ ꯃꯐꯝꯅꯦ ꯅꯨꯡꯁꯥ ꯁꯤꯠ ꯑꯦ ꯅꯨꯡꯁꯤꯠ ꯁꯤꯦꯠꯄ ꯃꯐꯝꯗ
ꯑꯣ ꯑꯗꯨꯝ ꯍꯣꯏ ꯑꯁꯦꯡꯕ ꯌꯥꯝ ꯁꯥꯏꯀꯣ ꯍꯥꯏꯗꯣ
ꯎꯝ
ꯑꯩꯁꯨ ꯌꯨꯝꯗ ꯂꯩꯕ ꯉꯝꯗꯕꯒꯤꯌꯦ ꯁꯤ ꯃꯄꯥꯟ ꯊꯣꯛꯑꯒ ꯂꯩꯔꯤ
ꯑꯣ ꯌꯥꯝ ꯅꯨꯡꯉꯥꯏꯅꯦ
ꯆꯠꯂꯦ ꯀꯥꯏꯅ ꯅꯣꯡꯗ ꯑꯃꯨꯛ ꯂꯥꯛꯕꯒꯩꯗꯤ ꯆꯠꯂꯣꯏꯅꯤ
ꯎꯝ ꯅꯣꯡ ꯐꯖꯅ ꯆꯨꯕ ꯃꯥꯜꯂꯦ
ꯄꯣꯏꯟꯗꯤ ꯇꯨꯗꯧ ꯃꯥꯟꯗꯦꯗ ꯉꯥꯏꯍꯥꯛꯀꯤ ꯉꯥꯏꯍꯥꯛꯀꯤ ꯃꯑꯣꯡ ꯑꯣꯏꯔꯕꯅꯤꯗ ꯑꯃꯨꯛꯀꯁꯤ ꯀꯩꯅꯣ ꯊꯥꯕ ꯍꯧꯔꯅꯤ
ꯑꯣ
ꯇꯣ ꯀꯝꯗꯤ
ꯆꯥꯔꯦ ꯍꯣꯏ
ꯍꯩ ꯆ ꯍ ꯆꯥꯔꯦ
ꯉꯁꯤꯗꯤ ꯄꯝꯀꯤꯟ ꯑꯣꯟꯖꯔꯦ
ꯎ ꯍꯧꯖꯤ ꯃꯇꯝꯝꯅꯤꯅ ꯑꯗꯨꯝ
ꯆꯤꯡꯒꯤ ꯄ ꯎꯝ ꯆꯤꯡꯒꯤ ꯄꯥꯡꯒꯤꯡꯗ ꯑꯗꯨ ꯆꯥꯏ
ꯤꯡ ꯇꯤꯡꯒꯗꯨꯅꯦ ꯍꯥꯎꯋꯦꯕ ꯇꯝꯄꯥꯛꯀꯤꯗꯤ ꯑꯁ ꯃꯣꯏꯅ ꯍꯥꯔ ꯁꯤ ꯅꯨꯦ
ꯎꯝ ꯇꯝꯄꯥꯛꯇ ꯂꯩꯕꯅꯤꯅ ꯑꯃꯨꯛꯀ ꯆꯤꯡꯒꯤꯁꯨ ꯆꯥꯏꯅꯤ ꯇꯝꯄꯥꯛꯀꯤꯁꯨ ꯆꯥꯅꯤ ꯑꯅꯤꯃꯛ ꯆꯥꯕ ꯇꯥꯕ
ꯃꯣꯏ ꯇꯝꯄꯥꯛꯇ ꯂꯩꯕ꯭ꯔꯣ
ꯇꯝꯄꯥꯛꯇ ꯂꯩꯌꯦ ꯑꯗꯨ ꯇꯝꯄꯥꯛꯇ ꯂꯩꯔꯁꯨ ꯆꯤꯡ ꯅꯛꯅꯩꯌꯦ ꯃꯔ ꯃꯁꯤ ꯃꯥꯔ ꯃꯥ ꯋꯥꯛꯀꯤꯡ ꯑꯣꯏꯅ ꯆꯤꯡꯗꯁꯨ ꯏꯟꯖꯥꯡ ꯊꯤꯕ ꯆꯠꯄ
ꯑꯣ ꯑꯣ ꯍꯣꯏ ꯑꯗꯨ ꯆ ꯆꯤꯡꯒ ꯅꯛꯄꯁꯤ ꯑꯗꯨꯝ ꯐ ꯐꯋꯏꯗ ꯂꯝꯝꯄꯥꯛ ꯑꯣꯏꯔꯤꯁꯤꯀꯣ ꯆꯤꯡꯒ ꯅꯛꯅ ꯂꯩꯔꯤꯁꯦ ꯑꯃꯔꯣꯝꯗ ꯅꯨꯡꯉꯥꯏꯔꯤꯅꯦꯕ ꯀꯥ ꯇꯥꯕ ꯑꯩꯈꯣꯏꯗꯤ ꯃꯌꯥꯗ ꯁꯤ ꯂꯝꯄꯥꯛꯀꯤꯅꯌꯥꯏ ꯌꯣꯝꯗ ꯂꯩꯅꯤ
ꯅꯣꯏ ꯆꯤꯡꯗ ꯂꯩꯕꯅꯤꯅ ꯅꯨꯡꯉꯥꯏꯔꯝꯅꯤ ꯑꯉꯥꯡꯒꯤ ꯄꯨꯟꯁꯤꯁꯨ ꯅꯤꯡꯁꯤꯡꯂꯝꯝꯃꯦꯦ ꯑꯩꯈꯣꯏꯗꯤ ꯑꯉꯥꯡꯒꯤ ꯄꯨꯟꯁꯤꯗꯤ ꯂꯣꯏ ꯀꯥꯎꯈ꯭ꯔꯦ ꯇꯝꯗ ꯂꯩꯈ꯭ꯔꯕꯅꯤꯅ
ꯎꯝꯁꯨ ꯎꯝ
ꯍꯣꯏ ꯍꯥꯏꯌꯣ
ꯆꯤꯡꯁꯨ ꯍꯧꯖꯤꯛꯇꯤ ꯄꯥꯛ ꯂꯩꯇꯕꯅꯤꯅ ꯍꯥꯏꯗꯤ ꯆꯤꯡ ꯂꯣꯝꯗ ꯈꯤꯪ ꯆꯪꯗ꯭ꯔꯤꯅꯦ ꯁꯤ ꯅꯨꯄꯥꯇ ꯂꯩꯕꯅꯤꯅꯦꯀꯣ ꯇꯤꯡꯗ ꯆꯠꯄꯁꯨ ꯍꯗꯔ ꯄꯨꯇ
ꯍꯣꯏ
ꯎꯝ
ꯇꯝꯄꯥꯛꯗ ꯂꯥꯛ ꯑꯣ
ꯏꯔꯥꯡꯄꯠꯇꯕꯒꯤ ꯌꯥꯗꯦ ꯎꯝ
ꯇꯁꯄꯤꯛ
ꯑ ꯇꯥꯕ꯭ꯔꯥ
ꯑꯣ ꯉꯥꯡꯅꯨ
ꯃꯇꯝꯗꯣ ꯌꯥꯗꯕ ꯌꯥꯀꯣ
ꯑꯝ ꯇꯕꯥ ꯂꯥꯛꯄ ꯎꯟꯅꯁꯦ
ꯍꯣꯏ ꯍꯣꯏ ꯌꯥꯏ ꯀꯁꯨ ꯀꯥꯏꯗꯦꯏ ꯑꯗꯤ ꯑꯗꯨ ꯂ ꯐꯔ ꯂ ꯍꯥꯏꯗꯤ
ꯑꯣ
ꯅꯗꯤ ꯁꯕꯗꯥꯔ ꯈꯠꯇ ꯑꯗꯨ ꯆꯜꯂꯦ
ꯎꯝ ꯃꯪ ꯃꯛ ꯆꯠꯄꯁꯨ ꯐꯕꯅꯤꯗ
ꯎꯝ ꯍꯣꯏ ꯆꯠꯂꯦ ꯍꯈꯣꯏ ꯆꯠꯕꯗꯤ
ꯆꯤꯡꯗ ꯁꯥꯔꯁꯨ ꯆꯤꯡꯗꯅ ꯈꯔ ꯏꯪꯕꯒꯨꯝ ꯇꯧꯕꯅꯦ ꯇꯝꯄꯥꯛꯇ ꯁꯥꯕꯒ ꯃꯥꯟꯅꯗꯦꯕ
ꯆꯤꯡꯒꯤꯗꯤ ꯎꯒꯨꯝꯕ ꯌꯥꯝꯕꯅꯤꯅꯦꯀꯣ ꯪꯒꯜꯒꯨꯝꯕ ꯌꯥꯝꯕ ꯑꯗꯨ ꯅꯨꯡꯉꯥꯏꯗꯅ ꯏꯁꯤꯡꯁꯨ ꯌꯥꯝꯃꯦ ꯎꯝꯗꯦ
ꯁꯤꯒꯤꯗꯤ ꯏꯁꯤꯡꯁꯨ ꯑꯩꯈꯣꯏꯗꯤ ꯏꯁꯄ꯭ꯔꯤꯡ ꯋꯥꯇꯔ ꯅꯥꯛꯏꯗ
ꯍꯣꯏ ꯎꯝ ꯆꯤꯡꯗꯗꯤ ꯏꯁꯤꯡꯁꯨ ꯌꯥꯝꯅ ꯁꯦꯡꯉꯦ ꯇꯧꯅꯤꯗ ꯑꯗꯨꯒ ꯀꯩꯀꯔꯤꯁꯨꯣꯏ ꯗꯖꯥꯠꯁꯨ ꯑꯗꯨꯝ ꯐꯪꯉꯤꯗꯅ ꯑꯩꯈꯣꯏꯅ ꯑꯩꯈꯣꯏꯅ ꯂꯝꯗ ꯆꯠꯂꯗꯤ ꯑꯗꯨꯝ ꯐꯪꯉꯤꯗꯨꯅ
ꯎꯝ ꯆꯠꯅꯤꯡꯗꯗꯤ ꯐꯪꯗ꯭ꯔꯦꯕ
ꯆꯤꯡꯗ ꯂꯩꯕꯗꯤ ꯍꯣꯏ ꯑꯩꯈꯣꯏꯅ ꯃꯔꯝ ꯑꯣꯏꯔꯗꯤ ꯑꯗꯨꯝ ꯌꯥꯔꯦ
ꯍꯣꯏ ꯈꯣꯕꯨ ꯆꯠꯅꯤꯡꯉꯥꯏ
ꯎꯝ ꯊꯤꯕ ꯊꯤꯕ ꯂ ꯋꯥꯈꯟꯗꯣ
ꯎꯝ ꯀꯂꯗꯤꯄꯥ ꯊꯤꯕ ꯀꯜꯂꯗꯤ ꯑꯗꯨꯝ ꯆꯥꯕ ꯐꯪꯉꯦꯕ ꯍꯧꯖꯤꯛ ꯃꯇꯝꯗꯤ
ꯍꯪꯅ
ꯅꯣꯏ ꯅ ꯅꯣꯏꯒꯤ ꯂꯝꯗꯤ ꯀꯩꯅꯣ ꯆꯥꯏꯅꯥꯒꯨꯝꯒꯨꯝ ꯃꯥꯟꯅꯔꯝꯅꯤꯀꯣ ꯃꯣꯁꯇꯣꯝꯒꯨꯝꯕꯗꯣ ꯂꯣꯏ ꯆꯥꯕ ꯌꯥꯛꯄꯅꯤꯀꯣ
ꯃꯥꯒꯤ ꯑꯗꯨꯒ ꯇꯥꯛꯇꯁꯨ ꯌꯥꯝ ꯂꯩ ꯆ ꯆꯤꯡꯗ
ꯑꯩꯈꯣꯏꯔꯣꯝꯗꯗꯤ ꯄꯥꯛ ꯌꯥꯗꯦꯕ ꯁꯨꯝ ꯑꯩꯈꯣꯏ ꯑꯩꯈꯣꯏꯒꯤꯗꯤ ꯄꯨꯡ ꯑ ꯄꯨꯡꯒꯨꯝ ꯆꯥꯕ ꯌꯥꯗꯦꯕ
ꯑꯣ ꯀꯩ ꯀꯩꯒꯤꯅ‌ꯣ ꯕ꯭ꯔ‌ꯣ
ꯀꯩꯅꯣ ꯄꯣꯏꯖꯟꯅꯁ ꯌꯥꯝ ꯑꯣꯏꯕꯀꯣ ꯃ‌ꯣꯁꯇ꯭ꯔ‌ꯣ ꯃꯥꯏꯖ ꯃ‌ꯣꯏꯁ ꯆꯨꯝ ꯍꯥꯏꯕꯁꯤ ꯆꯥꯟꯅꯗꯕꯁꯨ ꯂꯩꯗꯅ
ꯂꯩꯌ‌ꯦ ꯍ‌ꯣꯏ
ꯑꯥ ꯑꯗꯨꯒꯨꯝ ꯄꯨꯡꯆꯥꯥ ꯆꯥꯕ ꯌꯥꯗꯕ ꯑꯩꯈꯣꯏꯔꯣꯝꯗꯒꯤꯗꯤ
ꯍꯥꯥꯟꯅ ꯀꯩꯅ‌ꯣꯁꯤꯡꯅ ꯃꯣꯏꯅ ꯈꯪꯉꯗꯤ ꯑꯗꯨꯝ ꯌꯥꯔ ꯑꯍꯟꯁꯤꯡꯅꯀꯣ ꯁꯤ ꯆꯥꯕ ꯁꯤꯒꯨꯝꯅꯦ ꯅꯠꯇ‌ꯦ ꯍꯥꯥꯕꯗꯨ
ꯑꯩ ꯎꯝ ꯑꯩ ꯄꯣꯛꯐꯝꯗꯗꯤ ꯎꯗ ꯄꯥꯟꯕꯒ ꯑꯗꯨꯒ ꯂꯩꯕꯥꯛꯀꯤꯗꯤ ꯋꯥꯏꯠ ꯃꯁꯔꯨꯝꯗꯣ ꯑꯗꯨ ꯈꯛꯇꯅꯤ ꯆꯥꯟꯅꯕ
ꯑꯣ ꯋꯥꯏ ꯋꯥꯏꯠꯅ ꯂꯩꯕꯥꯛꯇ ꯍꯧꯋꯦꯗꯅ ꯎꯗ ꯍꯧꯕꯁꯤꯡꯁꯨ ꯌꯥꯝ ꯆꯥꯕ ꯆꯥꯕꯁꯤꯡ ꯌꯥꯝ ꯂꯩꯌꯦ
ꯍꯣꯏ ꯂꯩꯌ‌ꯦ ꯑꯗꯨ ꯃꯤ ꯂꯝ ꯈꯔꯅꯗꯤ ꯂꯩꯕꯥꯛꯇ ꯍꯧꯕꯗꯤ ꯐꯖꯅ ꯆꯥꯟꯅꯕ ꯌꯥꯎꯋꯦꯕ ꯑꯁꯣꯝ ꯑꯁꯣꯝꯗ ꯆꯥꯗꯕꯁꯨ ꯆꯥꯕ ꯌꯥꯎꯋꯦꯕ
ꯎꯝ ꯂꯩꯕꯥꯛꯇ ꯁꯤꯡꯗꯤ ꯑꯌꯥꯝꯕ ꯂꯣꯏ ꯆꯥ ꯍꯦꯟ ꯆꯅꯥꯏꯅ
ꯎꯝ ꯎꯝ
ꯑꯗꯨꯕꯨ ꯑꯁꯤ ꯕꯖꯥꯔ ꯑꯦꯔꯤꯌꯥꯗ ꯑꯩꯈꯣꯏꯒꯤ ꯑꯩꯈꯣꯏꯒꯤ ꯑꯩꯈꯣꯏ ꯖꯥꯠꯔꯣꯝꯗꯗꯤ ꯄꯥꯛ ꯆꯠꯅꯥꯟꯗꯦ ꯑꯉꯥꯡꯕꯀꯣ ꯆꯦꯡꯒꯨꯝ ꯑꯉꯥꯡꯕꯗꯣ ꯑꯁꯤꯗ ꯌꯥꯝ ꯌꯣꯜꯂꯒ ꯂꯩꯌꯦ
ꯆꯥꯗ‌ꯦꯅ‌ꯦ
ꯑꯩꯈꯣꯏꯗꯤ ꯑꯩꯈꯣꯏꯔꯣꯝꯗꯗꯤ ꯄꯥꯛ ꯆꯥꯅꯕ ꯎꯗꯕꯀꯣ ꯑꯩꯈꯣꯏꯅ ꯆꯥꯕꯨꯗꯤ ꯍꯥꯏꯗꯤ ꯍꯧꯖꯤꯛ ꯂꯩꯕꯥꯛ ꯍꯥꯎꯕꯗꯤ ꯆꯥꯔꯦ ꯑꯗꯨꯕꯨ ꯑꯇꯣꯞꯄ ꯄꯥ ꯎꯗ ꯍꯧꯕꯁꯤꯡ ꯄꯤꯛ ꯄꯤꯕꯁꯤꯡꯗꯣ
ꯑꯥ
ꯌꯥꯝ ꯂꯩꯌꯦꯕ ꯑꯗꯨꯁꯨ ꯑꯗꯨꯝ ꯆꯥꯏꯌ‌ꯦꯕ
ꯑꯡ‌ ꯑꯩꯗꯤ ꯎꯗ ꯍꯥꯎꯕ ꯑꯃ ꯍꯧꯖꯤꯛꯀꯤ ꯃꯣꯏꯅ ꯁꯦꯝꯕꯗꯣ ꯑꯗꯨꯗꯤ ꯌꯥꯝ ꯂꯩꯌꯦꯕ ꯈꯨꯔꯣꯝꯗꯨꯗꯤ ꯑꯩ ꯄꯣꯛꯐꯝ ꯂꯝꯗ ꯑꯗꯨꯗꯤ ꯌꯥꯝ ꯍꯥꯎꯋꯦ
ꯑꯣ
ꯁꯦꯝꯕꯗꯣ ꯍꯧꯖꯤꯛꯀꯤ ꯑ ꯆꯔꯨꯒꯤ ꯆꯔꯨꯗ ꯁꯦꯝꯕꯗꯣ ꯑꯗꯨ ꯑꯩꯈꯣꯏꯗꯤ ꯎꯗ ꯍꯧꯕꯁꯨ ꯂꯩꯗꯅ
ꯎꯝ ꯍꯣꯏ ꯃꯣꯏ ꯑꯁꯤꯗ ꯃꯤ ꯈꯔꯗꯤ ꯑ ꯃꯁꯥ ꯃꯁꯥ ꯏꯁꯥꯒꯤ ꯁꯦꯝ ꯌꯨꯝꯗ ꯁꯦꯝꯕꯁꯨ ꯂꯩ ꯆꯔꯨꯅ ꯁꯦꯝꯃꯒ ꯆꯔꯨꯗ ꯍꯧꯕꯗꯨꯗꯤ ꯑꯉꯧꯕ ꯅ ꯑꯗꯨ ꯅꯠꯇ꯭ꯔ‌ꯣꯅ‌ꯦ
ꯍꯣꯏꯅꯦ ꯑꯗꯨ ꯃꯍꯥꯎꯗꯤ ꯃꯥꯟꯅꯗꯦ ꯅꯦꯆꯔꯒꯤꯅ ꯍꯥꯎꯋꯦꯕ
ꯍꯣꯏ ꯂꯝꯅ ꯍꯧꯕꯅ ꯍꯦꯟꯅ ꯐꯕꯅꯤꯗ
ꯍꯣꯏ
ꯂꯝꯗ ꯍꯧꯕꯁꯤꯗꯤ ꯃꯣꯏꯒꯤ ꯃꯣꯏꯒꯤ ꯃꯅꯤꯡ ꯇꯝꯅꯀꯣ ꯃꯣꯏꯅ ꯍꯧꯅꯤꯡꯕ ꯃꯇꯝꯗ ꯍꯧꯕꯅꯤꯅ ꯑꯗꯨꯝ ꯃꯍꯥꯎꯁꯨ ꯌꯥꯝ ꯐꯩꯕ
ꯆꯤꯡꯗ ꯆꯠꯂꯝꯅꯤꯅ ꯍꯧꯖꯤꯛꯇꯤ ꯐꯖꯅ ꯆꯠꯂ ꯌꯦꯡ ꯅꯪꯂꯣ ꯎꯆꯤꯅꯥꯁꯨ ꯌꯥꯝ ꯂꯩꯔꯝꯃꯤ
ꯑꯥ ꯆꯤꯡꯗꯗꯤ ꯍꯧꯖꯤꯛ ꯑ ꯎ ꯎ ꯑꯀꯪꯕꯗꯣ ꯑꯗꯨꯗ ꯅꯣꯡ ꯆꯨꯕ ꯑꯣꯏꯔꯝꯅꯤꯅ ꯑꯗꯨꯝ ꯍꯧꯕꯗꯤ ꯍꯧꯔꯅꯦꯕ
ꯎꯝ ꯍꯧꯖꯤꯛ ꯃꯇꯝ ꯑꯣꯏꯔꯦ
ꯍ ꯑꯩꯈꯣꯏꯅ ꯆꯥꯕꯒꯤꯗꯤ ꯑꯩꯈꯣꯏ ꯑꯗꯨꯝ ꯃꯁꯥꯗꯤ ꯈꯪꯉꯤꯗ ꯑꯗꯨꯒ ꯑꯁꯤ ꯑꯉꯧꯕ ꯑꯣꯏꯔꯒ ꯌꯥꯝ ꯀꯟꯕ ꯖꯥꯠꯇꯨ
ꯑꯁ ꯑꯗꯨꯗꯤ ꯃꯍꯤ ꯌꯥꯝ ꯍꯥꯎꯕ ꯃꯥꯏ ꯃꯁꯥꯗꯨꯗꯤ ꯆꯥꯕ ꯉꯝꯗꯦ ꯐꯖꯅ ꯏꯅꯦ ꯍꯣꯏ ꯏꯅꯧꯕꯗꯤ ꯈꯔ ꯍꯣꯏ ꯏꯅꯧꯕꯗꯤ ꯈꯔ ꯌꯥꯏ
ꯀꯩꯅꯣꯗꯤ ꯁꯥꯕ ꯉꯗꯤ
ꯎꯝ ꯀꯥꯆꯤꯅ ꯃꯆꯥꯗ ꯆꯞꯂꯒ ꯥꯏ ꯃꯥꯏ ꯃꯍꯤꯗꯣ ꯍꯥꯎꯕ ꯋꯥꯟꯗ
ꯍꯥꯎꯗꯤꯀꯣ ꯃꯔꯣꯏ ꯃꯔꯣꯏ ꯐꯅ ꯍꯥꯞꯂꯒ ꯊꯣꯡꯗꯤ ꯑꯗꯨꯝ ꯌꯥꯏ ꯍꯥꯎꯋꯦꯕ ꯏ ꯇ ꯀ ꯅꯣꯏꯗꯤ ꯀꯩꯅꯣ ꯆꯥꯕ꯭ꯔꯥ ꯑꯃꯨꯕ ꯑꯉꯥꯡꯇ ꯆꯥꯕ꯭ꯔꯥ ꯊꯣꯡꯕꯗ ꯊꯣꯡꯕꯗ ꯀꯩꯅꯣ ꯀꯩꯅꯣ ꯆꯧꯕꯗꯣ
ꯔꯦꯠ ꯔꯦꯠ ꯑꯣꯏꯔꯛꯄꯗꯣ
ꯔꯦꯠ ꯑꯣꯏꯔꯒ ꯊꯣꯡꯕꯗ ꯌꯥꯝ ꯆꯥꯎꯔꯒ ꯊꯣꯛꯄꯤꯗꯣ ꯅꯍꯥꯟ ꯇꯧꯕꯗꯣ ꯆꯥꯕ꯭ꯔꯥ ꯍ ꯆꯥꯏ ꯑꯩꯈꯣꯏꯁꯨ ꯑꯗꯨꯁꯨ ꯌꯥꯝ ꯌꯥꯝ ꯂꯩꯌꯦꯕ
ꯑꯩꯈ‌ꯣꯏꯗꯁꯨ ꯌꯥꯝ ꯂꯩꯌꯦ
ꯑꯗꯨꯒ ꯀꯩ ꯍꯥꯏꯁꯤꯔ ꯃꯆꯥ ꯃꯆꯥ ꯀꯨꯞꯄꯁꯤꯡꯁꯨ ꯂꯩꯅꯦ
ꯎꯝ ꯑꯁ ꯇꯥꯡꯕꯅꯦꯍꯦ ꯑꯗꯨꯗꯣ ꯐꯪꯉꯗꯤ ꯃꯥꯗꯤ ꯃꯣꯔꯣꯛ ꯃꯣꯔꯣꯛ ꯃꯦꯠꯂꯒ ꯃꯣꯔꯣꯛ ꯃꯦꯠ ꯇꯧꯕ
ꯎ ꯎ ꯑꯀꯪꯕꯗꯨꯗ ꯍꯧꯕꯗꯣꯀꯣ ꯌꯥꯝꯅ
ꯎꯝ
ꯑꯗꯨꯗꯤ ꯎ ꯐꯪꯉꯨꯁꯨ ꯌꯥꯝ ꯇꯥꯡꯉꯦ ꯑꯗꯨꯗꯤ ꯎꯝ ꯍꯣꯏ ꯄꯤꯛꯄꯅꯦ ꯀꯧꯇꯥꯗ ꯌꯥꯝ ꯆꯪꯒꯅꯤꯗꯣ
ꯎꯝ
ꯃꯣꯏꯣ ꯀꯣ ꯊꯥꯗ ꯌꯣ ꯃꯥꯜꯦ ꯀ
ꯎꯝ ꯍ ꯀꯧꯇꯥꯗ ꯌꯂꯦ
ꯑꯦꯁ ꯇꯥꯡꯉꯅꯤ ꯆꯦꯡꯒꯣꯝꯗꯤ ꯑꯌꯥꯝꯕ ꯑꯗꯨꯝ ꯇꯥꯡꯉꯗ
ꯍꯣꯏ ꯇꯥꯡꯉꯦ ꯑꯌꯥꯝꯕꯗꯤ
ꯕꯖꯥꯔꯗꯒꯨꯝꯕ ꯌꯣꯝꯕꯤꯁꯤꯡ ꯌꯥꯝꯊꯟ ꯌꯥꯝ ꯇꯥꯡꯉꯦꯕ
ꯁꯦꯝꯕ ꯌꯣꯟꯕ ꯐꯥꯎ ꯇꯥꯡꯉꯤ ꯅꯦꯆꯔꯒꯤꯗꯤ ꯇꯥꯡꯕ ꯇꯥꯕꯅꯤ
ꯑꯗꯨꯅ ꯃꯣꯏꯅ ꯈꯔꯗꯤ ꯃꯣꯏ ꯁꯦꯝꯃꯒ ꯁꯦꯝꯃꯒꯤ ꯅꯠꯇꯦ ꯍꯥꯏꯅꯁꯨ ꯍꯥꯏꯕ ꯁꯤꯔ
ꯍꯧꯖꯤꯛꯇꯁ ꯍꯧꯕ ꯍꯧꯔꯝꯗꯣꯏꯅꯦ ꯍꯥꯟꯅ ꯀꯥꯅꯤꯒꯨꯝꯕ ꯇꯧꯕ ꯀꯅ ꯀꯥꯅꯤ ꯂꯧꯗ ꯌꯥꯝ ꯂꯩꯃꯤꯅꯦ
ꯎꯝ
ꯃꯤꯒꯤ ꯀꯥꯅꯤ ꯀꯩꯅꯣ ꯇꯧꯕ ꯆꯠꯄ ꯀꯥꯟꯗ ꯗ ꯑꯗꯨꯒꯨꯝꯕ ꯑꯗꯨꯝ ꯄꯨꯕꯅꯦ ꯑꯩꯈꯣꯏ
ꯑꯣ ꯑꯩꯈꯣꯏꯗꯤ ꯑꯗꯨ ꯇꯧꯗꯕꯅ ꯐꯪꯗꯅꯕ
ꯍꯧꯖꯤꯛꯇꯤ ꯂꯧꯁꯨ ꯆꯠꯇ꯭ꯔꯕꯅꯤꯅ ꯈꯪꯗ꯭ꯔꯦꯗ
ꯎꯝ
ꯃꯤꯅ ꯂꯣꯏꯕ ꯉꯝꯗꯦ ꯗꯕ ꯊꯕꯛ ꯂꯣꯏꯕ ꯉꯝꯗꯕ ꯄꯥꯡꯕꯤꯕ ꯂꯥꯛꯑꯣ ꯍꯥꯏꯕ ꯀꯥꯟꯗ ꯆꯠꯄ
ꯑꯣ ꯑꯣ
ꯑꯁ ꯑꯗꯨ ꯇꯧꯕꯁꯨ ꯍꯥꯏꯗ ꯑꯗꯨꯗꯨꯗꯤ ꯋꯥꯏꯍꯦ ꯑꯩꯈꯣꯏ ꯐꯥꯔꯁ ꯇꯥꯏꯝ ꯆꯠꯄ ꯀꯥꯟꯗ ꯃꯣꯏꯅ ꯇꯝꯕꯤ ꯇꯝꯕꯤꯔꯒ ꯑꯗꯨꯝ ꯍꯥꯏꯅꯤ
ꯑꯣ ꯑꯣ ꯍꯣꯏ
ꯌ ꯍꯣꯏ ꯅꯤꯌꯝ ꯂꯥꯜꯂꯗꯤ ꯊꯣꯛꯅꯤꯡꯗꯕ ꯀꯣ ꯃꯥꯏ ꯃꯅꯥꯏꯗꯣ
ꯎ ꯑꯥ
ꯄꯥ ꯍꯥꯏꯇꯥꯔꯗꯤ ꯊꯣꯛꯅꯤꯡꯗꯕ
ꯁꯦꯝ ꯑꯗꯨꯒꯕ ꯁꯦꯝꯃ ꯍꯥꯏꯇꯗ
ꯅꯣꯏ ꯈꯨꯟꯗꯤ ꯇꯧꯗꯦ ꯎꯝ
ꯀꯔꯤ ꯇꯧꯕ ꯍꯥꯏꯔꯤꯕꯣ
ꯉꯁꯥꯏ ꯑꯩꯅ ꯄꯥꯝꯕꯗꯣ ꯀꯥꯅꯤꯗꯣ
ꯇꯧꯅꯦ ꯁꯔ ꯈꯣꯏ ꯀꯣꯏ ꯗꯝꯃꯔꯁꯨ ꯂꯩꯥꯏꯇꯦꯗ ꯇꯥꯖꯦ ꯂꯧꯗꯁꯨꯥꯟ ꯁ ꯑꯩꯣꯏꯔꯣꯝꯗꯨꯗꯤ ꯀꯩ ꯍꯥꯏꯁꯤꯔ ꯑꯗꯨꯝ ꯑꯩꯈꯣꯏꯔꯣꯝꯗꯤ ꯃꯣꯔꯣꯛ ꯃꯣꯔꯣꯛꯒꯨꯝꯕ ꯑꯗꯨꯝ ꯊꯥꯔ ꯂꯣꯏ
ꯑꯦ ꯑꯁ ꯃꯣꯔꯣꯛ ꯊꯥꯔꯗꯤ ꯄꯩꯁꯥ ꯌꯥꯝ ꯄꯥꯔꯝꯅꯤꯅꯦ
ꯑꯩꯈꯣꯏꯔꯣꯝꯗꯤ ꯂꯐꯣꯏꯒꯨꯝꯕ ꯑꯗꯨꯝ ꯊꯥꯏꯑ ꯑꯗꯨꯅ ꯇꯧꯋꯦ ꯑꯇꯣꯞꯄ ꯇꯧꯗꯦ ꯑꯩꯈꯣꯏꯗꯤ ꯇꯥꯡꯒꯦ ꯍ
ꯃꯣꯔꯣꯛ ꯇꯧꯔ ꯍꯣꯏ ꯃꯣꯔꯣꯛ ꯇꯧꯔꯗꯤ ꯄꯩꯁꯥ ꯌꯥꯝ ꯐꯪꯉꯤꯅꯦꯕ
ꯍꯧꯕ ꯍꯦꯛ ꯑꯍꯥꯟꯕ ꯍꯦꯛꯄ ꯃꯇꯝꯗꯤ ꯍꯣꯏ ꯃꯣꯔꯣꯛꯇꯣ ꯐꯔꯗꯤ ꯌꯥꯝ ꯐꯪꯉꯦ ꯃꯣꯏꯗꯤ ꯇꯤꯟꯗ ꯂꯤꯁꯤꯡ ꯑꯃ ꯍꯦꯜꯅꯤꯅ ꯑꯍꯥꯟꯕꯥꯟꯕ ꯊꯧꯕ ꯃꯇꯝꯗꯤ ꯇꯥꯡꯃꯅꯤꯗ
ꯎꯝ ꯍꯧꯖꯤꯛꯁꯨ ꯑꯗꯨ ꯑꯀꯪꯕꯣꯏꯗꯤ ꯑꯗꯨꯝ ꯇꯥꯡꯉꯤꯅꯦ ꯈꯔ ꯐ꯭ꯔꯦꯁ ꯑꯣꯏꯕ ꯑꯩꯈꯣꯏꯅ ꯈꯔ ꯍꯣꯡꯕꯒꯤ ꯋꯥꯅꯤ
ꯀꯥꯡꯕꯨꯁꯤꯡꯅ ꯇꯥꯡꯉꯅꯤ
ꯎꯝ ꯀꯥꯡꯕꯨ ꯀꯪꯂꯗꯤ ꯑꯗꯨꯝ ꯄꯨꯟꯁꯤ ꯆꯨꯞꯕ ꯑꯗꯨꯝ ꯇꯥꯡꯈ꯭ꯔꯦ ꯀꯦꯖꯤꯗ ꯂꯤꯁꯤꯡ ꯑꯅꯤ ꯃꯔꯤꯒꯨꯝ ꯌꯧꯕꯕꯨ
ꯀꯦꯖꯤꯗꯤ ꯌꯥꯝ ꯆꯪꯉꯅꯤ ꯍ ꯑꯗꯨꯕꯨꯅꯦ ꯈꯔꯅ ꯑꯗꯨꯝ ꯑꯇꯦꯛꯄꯗ ꯌꯣꯟꯕꯁꯨ ꯂꯩꯈꯠꯅ ꯀꯪꯕ ꯃꯇꯝꯗ ꯌꯣꯟꯅꯤꯡꯉꯥꯏ ꯈꯥꯛꯄꯁꯨꯜꯂꯏꯕꯀꯣ ꯑꯗꯨꯕꯨ